ꯇꯥꯔꯕꯣ? ꯇꯥꯏ ꯇꯥꯏ꯫ ꯀꯩꯗꯧꯔꯤꯅꯣ?
ꯑꯩꯁ ꯑꯩꯈꯣꯏꯗꯤ ꯂꯧ ꯁꯨꯕ ꯆꯠꯂꯤꯌꯦꯅꯦꯍꯦ ꯏꯇꯥꯎꯕꯤ꯫
ꯂꯧꯗꯨꯕꯨ ꯀ꯭ꯌꯥꯝ ꯆꯥꯎꯒꯦ?
ꯑꯁ ꯌꯥꯝ ꯆꯥꯎꯕꯗꯤ ꯅꯠꯇꯦꯗ ꯑꯗꯨꯕꯨ ꯏꯊꯟꯇꯥ ꯁꯨꯕꯅꯦꯅꯀꯣ ꯅꯣꯡꯃꯒꯤ ꯈꯔ ꯈꯔ ꯁꯨꯗ꯭ꯔꯗꯤ ꯌꯥꯗ꯭ꯔꯦꯕ꯫
ꯅꯣꯏ ꯃꯇꯦꯡ ꯄꯥꯡꯅꯕ ꯃꯤ ꯂꯩꯇ꯭ꯔꯕꯣ?
ꯏꯁ ꯃꯇꯦꯡ ꯄꯥꯡꯅꯕ ꯍꯥꯏꯕꯕꯨ ꯅꯨꯄꯤ ꯊꯤꯔꯀꯥꯟꯗ ꯑꯣꯏꯅ ꯇꯥꯔꯦ
ꯏꯁ ꯏꯃꯥ ꯏꯄꯥꯗꯤ ꯆꯠꯇ꯭ꯔꯣ?
ꯍꯣꯏ ꯃꯣꯏꯗꯤ ꯅꯨꯡꯉꯥꯏꯅ ꯄꯣꯊꯥꯁꯅꯨꯗ ꯃꯣꯏꯗꯤ ꯑꯉꯥꯡꯗꯒꯤ ꯁꯨꯔꯛꯑꯕꯅꯦꯞ ꯈꯣꯏ ꯑꯃꯨꯛ ꯄꯥꯈꯪ ꯆꯥꯎꯔꯕꯅꯤꯅ ꯑꯩꯈꯣꯏꯅ ꯃꯇꯦꯡ ꯄꯥꯡꯉꯦ꯫
ꯃꯤ ꯃꯆꯥꯗꯤ ꯒ꯭ꯌꯥꯟ ꯇꯥꯏꯀꯣ ꯃꯥꯃꯥ ꯃꯄꯥ ꯋꯥꯍꯟꯅꯤꯡꯗꯦꯀꯣ
ꯎꯝ ꯒ꯭ꯌꯥꯟ ꯇꯥꯗꯦ ꯅꯪꯅ ꯍꯦꯜꯂꯝꯅꯦ
ꯏꯁ ꯀꯗꯥꯏꯗꯒꯤ ꯒ꯭ꯌꯥꯟ ꯇꯥꯗꯦ ꯑꯩ ꯌꯧ ꯍꯟꯗꯛ ꯂꯧ ꯆꯠꯇ꯭ꯔꯦ ꯂꯧ ꯀꯨꯝꯁꯤ ꯂꯧ ꯆꯠꯂ ꯑꯅꯤ ꯈꯛꯇ ꯉꯥꯏꯔꯤ
ꯏꯁ ꯑꯗꯨ ꯅꯣꯏꯗꯤ ꯁꯪꯉꯝ ꯑꯃꯈꯛꯇꯥ ꯑꯗꯨꯕꯨ
ꯁꯪꯉꯝ ꯑꯩꯈꯣꯏ ꯏꯄꯥ ꯏꯃꯥꯗꯤ ꯅꯨꯡꯇꯤꯒꯤ ꯂꯧ ꯅꯨꯡꯇꯤꯅꯤ ꯆꯠꯂꯤꯗꯣ
ꯍꯣꯏꯗ ꯑꯗꯨꯕꯨꯗꯤ ꯅꯣꯏꯗꯤ ꯅꯪ ꯁꯨꯕ ꯆꯠꯇ꯭ꯔꯁꯨ ꯅꯪꯅ ꯏꯃꯨꯡ ꯃꯅꯨꯡꯒꯤ ꯊꯕꯛ ꯇꯧꯔꯤꯗꯨꯗꯤ
ꯎꯝ ꯇꯧꯔꯝꯃꯅꯤ
ꯑꯩꯈꯣꯏꯗꯤ ꯆꯥꯛꯇꯤ ꯊꯣꯡꯗꯦ
ꯆꯥꯛ ꯊꯣꯡꯕꯕꯨ ꯏꯃꯨꯡꯗ ꯁꯤꯗꯤ ꯊꯥ ꯊꯕꯛꯁꯨ ꯅꯠꯇꯅ
ꯑꯗꯨ ꯑꯣꯏꯔꯁꯨ ꯆꯥꯛ ꯌꯦꯡꯁꯥꯡ ꯊꯣꯡꯕ ꯐꯥꯎ ꯆꯥꯕ ꯐꯪꯗꯔꯦ ꯑꯩꯈꯣꯏ ꯏꯃꯥ ꯂꯩ ꯇ꯭ꯔꯕꯅꯦꯅ
ꯎꯝ ꯈꯪꯗ꯭ꯔꯦꯗꯥ ꯅꯨꯄꯤ ꯊꯤꯔꯣ ꯅꯨꯄꯤ ꯊꯤꯔꯣ ꯀꯥꯅꯗꯦ
ꯅꯨꯄꯤ ꯊꯤꯅꯕ ꯍꯥꯏꯕꯁꯨ ꯑꯁ ꯋꯥꯏꯅꯦ
ꯀꯩꯒꯤ ꯋꯥꯔꯕ?
ꯑꯁ ꯀꯩ ꯄꯤꯖꯥꯒꯅꯤ?
ꯂꯨꯅ ꯈꯟꯒꯅꯨ ꯂꯥꯏꯅ ꯈꯜꯂꯨꯅꯦ ꯀꯩꯅꯣ ꯅꯨꯄꯤ ꯊꯤꯕꯗꯤ ꯂꯨꯅ ꯈꯜꯂꯗꯤ ꯋꯥꯕꯅꯦ
ꯂꯨꯅ ꯈꯟꯕ ꯈꯟꯗ꯭ꯔꯁꯨ ꯀꯣ ꯂꯥꯏꯅ ꯈꯜꯂꯁꯨ ꯍꯦꯛꯇ ꯗꯨꯝ ꯅꯤꯡꯁꯤꯡꯂꯛꯑꯦꯕ ꯍꯥꯏꯗꯤ ꯄꯩꯁꯥ ꯌꯥꯝ ꯆꯪꯒꯗꯕ ꯃꯑꯣꯡꯗꯣ ꯎꯔꯦꯕ꯫
ꯎꯝ ꯑꯗꯨꯗꯤ ꯏꯁꯥ ꯏꯁꯥ ꯃꯣꯠꯇ ꯂꯩꯔꯝꯅꯤ
ꯑꯗꯨ ꯅꯪ ꯉꯔꯥꯡ ꯀꯩꯒꯤꯅꯣꯕ ꯕꯣ ꯌꯦꯪꯂꯒ ꯉꯟꯇꯥ ꯇꯨꯝ ꯊꯣꯛꯂꯤꯗꯣ
ꯑꯁ ꯇꯨꯝꯅꯤꯡꯕ ꯂꯣꯏꯔꯦ ꯅꯪ ꯑꯩ ꯅꯪꯁꯨ ꯂꯩꯔꯝꯗꯦ ꯀꯥꯏ ꯆꯠꯈꯤꯕꯅꯣ ꯅꯪꯗꯤ
ꯑꯩ ꯉꯔꯥꯡ ꯏꯊꯥꯟꯇ ꯉꯥꯏꯔꯦ ꯌꯦꯡꯕꯗꯣ
ꯑꯩ ꯆꯪꯉꯕꯗꯤ ꯑꯩ ꯑꯩꯅ ꯍꯧꯒꯠꯄ ꯀꯥꯟꯗ ꯀꯅꯥꯁꯨ ꯂꯩꯔꯝꯗ꯭ꯔꯦ ꯅꯪꯁꯨ ꯂꯩꯇꯦ ꯑꯇꯩꯗꯤ ꯂꯣꯏ ꯇꯨꯝ ꯂꯩꯏꯔꯦ
ꯅꯪ ꯄꯨꯡ ꯀꯌꯥꯗ ꯃꯦꯀꯞ ꯊꯣꯛꯀꯦ
ꯑꯩ ꯌꯨꯝ ꯊꯣꯛꯑꯁꯦ ꯄꯨꯡ ꯕꯥꯔꯣ ꯇꯥꯔꯅꯤ
ꯑꯦꯁ ꯑꯗꯨ ꯑꯣꯏꯔꯗꯤ ꯑꯩ ꯆꯠꯈꯤꯕ ꯍꯦꯛ ꯅꯪ ꯍꯧꯒꯠꯄ ꯃꯥꯜꯂꯤꯅꯦ
ꯈꯪꯗꯨ ꯑꯩ ꯌꯦꯡꯉꯒ ꯑꯩ ꯊꯟꯇ ꯍꯧꯒꯠꯂꯒ ꯊꯟꯇ ꯌꯦꯡ ꯂꯩꯔꯦ ꯑꯁ ꯁꯤꯗꯤ ꯌꯨꯝꯗ ꯑꯣꯏ ꯇꯨꯝꯃꯒꯦ ꯍꯥꯏ ꯄꯨꯡ ꯑꯅꯤꯁꯤ ꯉ ꯌꯦꯡꯉꯁꯤꯔ ꯈꯜꯂꯤꯕꯅꯦ ꯍꯧꯖꯤꯛ ꯑꯗꯨ ꯇꯨꯝꯒ ꯍꯧꯒꯠꯜꯂꯤꯗꯣ ꯌꯦꯟꯁꯦ ꯉꯥꯏꯔꯁꯤꯔ ꯈꯜꯂꯤꯕꯅꯦ ꯑꯗꯨ ꯑꯇꯩ ꯂꯣꯏ ꯇꯨꯝꯒ ꯂꯩ ꯂꯩꯔꯦ ꯅꯪꯁꯨ ꯂꯩꯇꯦ ꯅꯪꯁꯨ ꯀ ꯌꯨꯝ ꯆꯠꯂꯝꯅꯤ ꯈꯜꯂꯨꯔꯦ ꯑꯩꯁꯨ
ꯑꯩ ꯑꯩꯁꯨ ꯉꯔꯥꯡ
ꯎꯟꯅꯦ
ꯉꯔꯥꯡ ꯑꯩ ꯈꯔ ꯏꯁꯥ ꯅꯨꯡꯉꯥꯏꯇꯕꯀꯣ
ꯎꯝ ꯅꯪ ꯌꯨꯝ ꯆꯄ꯭ꯔꯣ
ꯌꯨꯝ ꯆꯠꯂꯦ ꯑꯗꯨꯒ ꯌꯨꯝꯗ ꯆꯠꯍꯂꯒ ꯅꯨꯡꯉꯥꯏꯅ ꯇꯨꯝꯊꯣꯛꯑꯦ ꯅꯠꯇ꯭ꯔꯗꯤ ꯉꯁꯤ ꯑꯌꯨꯛ ꯃꯣꯏ ꯐꯁꯇꯤꯡ ꯉꯥꯎꯑꯦꯗꯥꯅꯥ
ꯎꯝ
ꯑꯗꯨꯒꯤ ꯉꯟꯇꯥ ꯂꯥꯛꯑꯗꯤ ꯑꯩꯗꯣ ꯐꯖꯅ ꯇꯨꯝꯗ꯭ꯔꯗꯤ ꯌꯥꯔꯣꯏ ꯍꯥꯏꯅ ꯅꯪꯕꯨ ꯀꯧꯏ ꯑꯗꯨꯒ ꯅꯪ ꯐꯖꯅ ꯇꯨꯝꯃ ꯂꯩꯕꯒꯤ ꯑꯩꯁꯨ ꯗꯤꯁꯇꯥꯔꯕ ꯇꯧꯅꯤꯡꯗ꯭ꯔꯦꯅ
ꯑꯩ ꯇꯁꯨ ꯇꯨꯝꯝ ꯐꯖꯅ ꯇꯨꯝ ꯂꯩꯔ ꯑꯩꯁꯨ ꯑꯁ ꯀꯅꯥꯗꯨꯗ ꯌꯨꯝ ꯇꯨꯝꯒꯦ ꯍꯥꯌꯅꯥ ꯊꯣꯛꯏꯒꯅꯤ ꯐꯣꯟꯁꯨ ꯕꯦꯇ꯭ꯔꯤ ꯌꯥꯎꯈ꯭ꯔꯦ
ꯊꯪꯖꯥ ꯊꯥꯡꯖꯥ ꯅꯨꯃꯤꯠ ꯅꯣꯡꯃꯥꯏꯖꯤꯡ ꯑꯌꯨꯛ ꯉꯟꯇꯥ ꯄꯨꯡ ꯑꯍꯨꯝꯗ ꯑꯥꯔꯖꯦꯟꯇꯤꯅꯥꯒꯤ ꯂꯩꯕꯗꯣ
ꯎꯝ
ꯑꯗꯨꯗꯤ ꯐꯖꯅ ꯌꯦꯡꯉꯁꯤꯍꯦ
ꯆꯥꯕ ꯊꯛꯄ ꯈꯔ ꯌꯥꯎꯒꯗꯕꯅꯤꯅ ꯅꯠꯇ꯭ꯔꯗꯤ ꯌꯥꯔꯣꯏꯅꯦ
ꯅꯦ ꯑꯗꯨ ꯅꯨꯃꯤꯠꯇꯨꯗꯤ ꯈꯔ ꯇꯧꯁꯤꯗꯤ ꯃꯌꯥꯝ ꯂꯣꯏ ꯁꯤꯟꯕꯅꯦꯕꯀꯣ
ꯑꯗꯨ ꯑꯗꯨ ꯐ ꯑꯗꯨ ꯑꯗꯨ ꯅꯠꯇ꯭ꯔꯁꯨ ꯑꯇꯣꯞꯄ ꯑꯇꯩ ꯅꯨꯃꯤꯠꯁꯨ ꯌꯥꯏꯅ ꯑꯇꯣꯞꯄ ꯑꯇꯣꯞꯄ ꯃꯦꯁꯇꯁꯨ ꯌꯥꯏꯅ
ꯑꯦ ꯑꯩꯗꯤ ꯑꯔꯖꯦꯟꯇꯤꯅꯥꯒꯤꯗ ꯑꯥꯔꯖꯦꯟꯇꯤꯅꯥꯒꯤꯗꯤ ꯌꯦꯡꯅꯤꯡꯕꯅꯦ ꯑꯇꯣꯞꯄꯗꯤ ꯊꯣꯏꯗꯣꯛꯜꯅ ꯏꯟꯇꯔꯦꯁ ꯂꯩꯇꯦꯗ
ꯑꯩꯁ ꯈꯪꯍꯧꯗ꯭ꯔꯦ ꯎꯝ
ꯃꯦꯁꯤꯒꯤ ꯐ꯭ꯔꯦꯟꯁꯅꯦ ꯍꯥꯏꯔꯒ ꯃꯦꯁꯤ ꯁꯅꯕ ꯅꯨꯃꯤꯠꯇ ꯀꯔꯤꯁꯨ ꯆꯥꯗꯕꯤꯗ ꯌꯦꯡꯕꯗꯤ ꯅꯨꯡꯉꯥꯏꯔꯔꯣꯏꯍꯦ ꯅꯠꯇ꯭ꯔꯣ ꯇꯥꯕ꯭ꯔꯣ ꯍꯜꯂꯣ ꯇꯥꯕ꯭ꯔꯣ ꯇꯥꯕ꯭ꯔꯣ ꯅꯦꯠꯋꯥꯛꯅꯔ ꯀꯩꯒꯤꯅꯣ ꯅꯪ ꯈꯣꯟ ꯑꯝꯇ ꯇꯥꯗ꯭ꯔꯦ ꯃꯈꯣꯟ